ꯇꯥꯕ꯭ꯔꯣ
ꯇ
ꯔꯣꯅꯦꯜꯗꯣꯒꯤ ꯋꯥꯔꯤ ꯑꯩ ꯏꯊꯟꯇ ꯁꯥꯔꯒ ꯂꯩꯔꯤꯕꯅꯤ ꯅꯪꯒꯤ ꯈꯣꯨꯝꯗꯦꯅ ꯌꯦꯡꯉꯒ ꯃꯨꯠꯂꯝꯕ ꯋꯥꯅꯤ ꯍꯦꯍꯦꯍꯦ
ꯑꯩꯗꯤ ꯑꯥ ꯑꯩꯅꯁꯨ ꯇꯥꯔꯒ ꯂꯩꯕ ꯑꯗꯨꯒꯤ ꯃꯨꯠꯈ꯭ꯔꯕ ꯑꯦ ꯀꯔꯤꯅꯣ ꯍꯥꯏꯔꯒ
ꯂꯣꯏꯔꯗꯤ ꯂꯣꯏꯔꯗꯤ ꯂꯣꯏꯔꯦꯅꯁꯨ ꯍꯥꯏꯕꯤꯗꯦ
ꯑꯩꯅ ꯂꯤꯔꯣ ꯂꯤꯔꯣ ꯔꯣꯅꯥꯜꯗꯣ ꯀꯔꯤ
ꯑꯩꯒꯤꯗꯤ ꯔꯣꯅꯥꯜꯗꯣꯒꯤ ꯐꯦꯟ ꯅꯠꯇꯦ ꯍꯤꯍꯤ ꯂꯤꯅꯤꯡꯉꯥꯏ ꯂꯩꯇꯦꯗ ꯍꯤꯍꯤ
ꯑꯍꯤꯍꯤ ꯅꯪꯕꯨꯗꯤ ꯈꯪꯉꯤꯗ ꯑꯗꯨꯏꯁꯨꯨ
ꯅꯪꯁꯨꯨ ꯃꯦꯁꯤ ꯑꯣꯏꯔꯝꯒꯅꯤꯗ
ꯅꯪꯗꯤ ꯑꯩꯉꯣꯟꯗ ꯍꯥꯏꯕꯤꯗꯦ ꯑꯗꯨ
ꯍꯥꯏꯌꯦ ꯉꯁꯥꯏꯗꯒꯤ ꯔꯣꯅꯥꯜꯗꯣ ꯐꯦꯟꯒ ꯊꯦꯡꯅꯩꯌꯦ ꯍꯧꯖꯤꯛ ꯈꯛꯇ ꯃꯦꯁꯤꯒ ꯊꯦꯡꯅꯩ ꯍꯥꯏꯔꯒ ꯇꯗꯕ꯭ꯔꯥ ꯈꯪꯗꯦ
ꯑꯗꯨꯗꯤ ꯅꯪ ꯊꯦꯡꯅꯩ ꯍꯥꯏꯕ ꯋꯥꯅꯤꯗ ꯅꯪꯁꯨ ꯃꯦꯁꯤꯒꯤ ꯐꯦꯟꯅꯤ ꯍꯥꯏꯗꯦꯗꯅ
ꯆꯨꯝꯃꯦ ꯆꯨꯝꯃꯦ ꯆꯨꯝꯃꯦ ꯆꯨꯝꯃꯦ
ꯍꯣꯏꯗꯤ ꯅꯪꯁꯨ ꯆꯨꯝꯃꯤꯀꯣ
ꯑꯩ ꯅꯠꯇꯦ ꯅꯪ ꯌꯥꯝ ꯆꯨꯝꯃꯦ ꯍꯦꯍꯦ
ꯑꯩ ꯍꯥꯏꯔꯝꯗꯦ
ꯉꯁꯤ ꯕꯣꯜ ꯌꯦꯡꯗꯣꯏꯔꯥ
ꯌꯦꯡꯖꯤꯔ ꯇꯧꯕꯅꯤ ꯈꯪꯗꯦ ꯑꯁ ꯄꯨꯡ ꯀꯌꯥꯗꯔꯣꯅꯦ ꯑꯗꯨꯒꯤ ꯃꯦꯁꯆ ꯇꯣ
ꯎꯝ ꯎꯝ ꯑꯩꯁꯨ ꯌꯦꯡꯕꯤꯗꯦ ꯄꯨꯡ ꯉꯁꯥꯏ ꯌꯦꯡꯕꯗꯣ ꯋꯥꯟ ꯑꯋꯥꯥ꯭ꯔꯁ ꯂꯦꯐꯅꯥꯗꯤ ꯍꯥꯏꯈꯤꯕꯅꯦ ꯍꯣꯏ ꯍꯣꯏ
ꯇꯦꯟ ꯊꯥꯔꯇꯤꯗꯅꯦ
ꯑꯣꯏꯔꯝꯒꯅꯤ
ꯎꯝ
ꯐꯣꯟꯗ ꯀꯔꯝꯕ ꯑꯦꯞꯁꯗ ꯌꯦꯡꯒꯦ ꯅꯪꯗꯤ
ꯍꯥꯏꯕ ꯌꯥꯕ꯭ꯔꯥ ꯑꯗꯨꯒꯨꯝꯕ
ꯌꯥꯔꯝꯒꯅꯤꯗ ꯑꯩꯁꯨ ꯈꯪꯗꯦ
ꯑꯩꯗꯤ ꯀꯔꯤ ꯍꯥꯏꯕ꯭ꯔ ꯏ ꯏꯁꯄꯣꯔꯠꯁ ꯏ ꯏꯁꯄꯣ꯭ꯔꯠꯁ ꯇ ꯌꯦꯡꯕꯅꯦ
ꯄꯩꯁꯥ ꯀꯛꯄ꯭ꯔꯥ
ꯑꯁ ꯐ꯭ꯔꯤꯅꯦ ꯏꯂꯤꯒꯦꯜ ꯑꯦꯞꯅꯦ
ꯑꯩꯗꯤ ꯍꯣꯏ ꯍꯧꯖꯤꯛꯄꯨꯗꯤ ꯂꯩꯔꯤꯌꯦ ꯑꯗꯨ ꯑꯣꯏꯔꯁꯨ ꯅꯍꯥꯟ ꯈꯪꯗꯕꯒꯤ ꯂꯥꯏꯐ ꯏꯁꯄꯣ꯭ꯔꯠ ꯍꯥꯏꯅ ꯑꯃ ꯗꯥꯎꯟꯂꯣꯗ ꯇꯧꯔꯨꯕꯀꯣ
ꯎꯝ
ꯂꯨꯄꯥ ꯑꯃ ꯀꯛꯄ ꯋꯥꯅꯤꯗ ꯑꯗꯣ ꯌꯦꯡꯕ ꯈꯨꯗꯤꯡꯒꯤ ꯂꯨꯄꯥ ꯑꯃꯃꯝ ꯀꯛꯀꯦ ꯇꯧꯕ ꯑꯧ ꯌꯥꯗ꯭ꯔꯦꯅ ꯑꯃꯨꯛꯀꯥ ꯑꯟꯏꯟꯁꯇꯣꯜ ꯇꯧꯔꯕ ꯑꯩ ꯍꯧꯖꯤꯛ ꯌꯦꯡꯁꯤ ꯀꯩꯅꯣ ꯀ꯭ꯔꯤꯟ ꯑꯗꯨ ꯅꯪ ꯒꯦꯝꯗꯤ ꯑꯗꯨꯝ ꯅꯨꯡꯇꯤꯒꯤ ꯁꯟꯅꯕꯔꯣ ꯇꯥꯕꯔꯥ ꯇꯥꯕ꯭ꯔꯣ